ꯍꯜꯂꫭ ꯇꯥꯕ꯭ꯔꯣ ꯀꯔꯤ
ꯌꯥꯝ ꯀꯜꯂꯦꯕ
ꯑꯥꯁ ꯑꯩ ꯐꯦꯟ ꯊꯥꯕꯒꯤꯅꯤꯅꯦ
ꯑꯣ
ꯀꯩꯗꯧꯔꯤꯅꯣ
ꯑꯩꯁꯨ ꯍꯧꯒꯠꯇ ꯉꯥꯏꯔꯤ ꯕ꯭ꯔꯁꯁꯨ ꯇꯧꯗ꯭ꯔꯤ
ꯑꯁ ꯅꯪꯒꯤ ꯄꯨꯟꯁꯤꯅ ꯅꯨꯡꯉꯥꯏꯔꯦꯍꯦ ꯌꯥꯝꯅ
ꯉꯔꯥꯡꯗꯣ ꯕꯣꯜꯗꯣ ꯊꯦꯡꯅ ꯌꯦꯡꯕꯒꯤ ꯑꯗꯨꯒꯤ
ꯁꯨ ꯌꯦꯡꯕ꯭ꯔꯣ
ꯎꯝ ꯑꯁ ꯌꯥꯝ ꯁꯥꯎꯅꯤꯡꯉꯦꯗ ꯃꯣꯏ ꯔꯦꯐ꯭ꯔꯤꯗꯣ ꯃꯤꯆꯪ ꯃꯤꯈꯥꯏ ꯌꯥꯝ ꯅꯥꯏꯌꯦꯗ
ꯅꯥꯏꯗꯦꯍꯦ ꯅꯪꯁꯤꯁꯨ ꯈꯪꯗ꯭ꯔꯦꯗ
ꯅꯪ ꯀꯣꯂꯣꯝꯕꯤꯌꯥꯒꯤ ꯌꯦꯡꯕ꯭ꯔꯣꯕ
ꯌꯦꯡꯗꯦ ꯍꯥꯏꯂꯥꯏꯠꯁ ꯈꯛꯇ ꯌꯦꯡꯉꯦ ꯑꯩꯗꯣ ꯉꯔꯥꯡ ꯌꯦꯡꯕ ꯁꯪꯗꯦꯕ
ꯑꯗꯨ ꯅꯪ ꯔꯦꯐ꯭ꯔꯤ ꯅꯨꯡꯉꯥꯏꯇꯦ ꯅꯨꯡꯉꯥꯏꯇꯦ ꯅꯨꯡꯉꯥꯏ ꯍꯥꯏꯕ ꯀꯝꯃꯥꯏ ꯈꯪꯕ
ꯑꯔꯖꯦꯟꯇꯤꯅꯥꯒꯤꯗꯣ ꯌꯦꯡꯉꯦꯕ ꯑꯗꯣ ꯑꯗꯨꯒ ꯑꯩ ꯑꯥꯔꯖꯦꯟꯇꯤꯅꯥꯒꯤꯁꯨ ꯌꯦꯡꯉꯦ ꯑꯩꯒꯤꯗꯣ ꯉꯁꯤ ꯇ꯭ꯔꯤꯄꯜ ꯋꯥꯔ ꯑꯩꯒꯤ ꯊꯕꯛ ꯂꯩꯕ ꯑꯦꯄ꯭ꯂꯤꯀꯦꯁꯟꯁꯨ ꯏꯅꯤꯡꯉꯥꯏ ꯂꯩꯌꯦ ꯄ꯭ꯔꯦꯛꯇꯤꯀꯦꯜ ꯅꯠꯇꯦ ꯑꯦꯁꯥꯏꯟꯃꯦꯟꯁꯨ ꯏꯅꯤꯡꯉꯥꯏ ꯂꯩꯌꯦ ꯊꯥꯏꯔꫭꯠ ꯁꯨ ꯅꯞꯅꯤꯡꯉꯥꯏ ꯂꯩꯌꯦ ꯁꯨꯝꯃꯥꯏ ꯇꯧꯕꯅꯦꯕ ꯑꯗꯨꯒꯤ ꯀꯣꯂꯣꯝꯕꯤꯌꯥꯒꯤ ꯕꯣꯜ ꯗꯣ ꯌꯦꯡꯕ ꯁꯪꯗ꯭ꯔꯦꯕ ꯑꯩ ꯉꯁꯥꯏꯗꯣ ꯁꯨꯝꯃꯥꯏꯅ ꯇꯧꯕ ꯑꯩ ꯍꯣꯏ ꯉꯁꯤ ꯑꯩ ꯑꯥ ꯈꯥꯗꯔꯗ ꯆꯠꯈꯤꯅꯤꯅ ꯇꯧꯔꯒ ꯂꯩꯌꯦ
ꯀꯩꯗꯧꯕ
ꯑꯩꯒꯤ ꯁꯤꯝ ꯌꯥꯗ꯭ꯔꯦꯕ ꯑꯗꯨꯒꯤ ꯑꯅꯧꯕ ꯄꯥꯏꯗ꯭ꯔꯗꯤ ꯌꯥꯗꯦꯅꯀꯣ ꯑꯩꯒꯤ ꯁꯤꯝꯗꯣ ꯑꯩꯅ ꯃꯣꯏꯅ ꯂꯤꯡ ꯔꯤꯚꯦꯔꯤꯐꯤꯀꯦꯁꯟꯒꯤ ꯂꯥꯛꯑꯦꯕ ꯑꯗꯨꯒ ꯑꯗꯨꯗ ꯆꯪꯉꯗꯤ ꯑꯗꯨꯝ ꯔꯤꯖꯦꯛ ꯂꯥꯛꯑꯦꯕ ꯑꯗꯨꯗꯒꯤ ꯒꯤ ꯕꯦꯔꯥ ꯀꯥꯕꯒꯤ ꯑꯩꯗꯣ ꯁꯤ ꯁꯤꯝ ꯄꯥꯏꯕ ꯌꯥꯗ꯭ꯔꯦꯅ ꯍꯥꯏꯔꯛꯑꯦꯕ ꯃꯤꯉꯣꯟꯗ ꯍꯪꯕꯗꯥ
ꯎꯝ
ꯇꯦꯜꯒꯤ ꯑꯥ ꯗꯨꯀꯥꯟꯗ ꯆꯠꯂꯒ ꯌꯦꯡꯒꯦꯅꯗꯤ ꯈꯜꯂꯕꯅꯦ ꯑꯗꯣ ꯌꯥꯗ꯭ꯔꯦ ꯍꯥꯏꯌꯦ ꯑꯗꯨꯅ ꯁꯤꯝ ꯑꯅꯧ ꯕ ꯅꯠꯇ꯭ꯔꯗꯤ ꯌꯥꯗꯦ ꯍꯥꯏꯌꯦ ꯑꯗꯨꯅ ꯉꯁꯤ ꯆꯠꯂꯅꯤ
ꯅꯪ ꯅꯍꯥꯟꯃꯨꯛ ꯖꯤꯑꯣ ꯁꯤꯝ ꯑꯃ ꯂꯩ ꯍꯥꯏꯗꯥꯥꯏꯅꯦ
ꯍꯣꯏ ꯑꯗꯨꯗꯣ ꯁꯤꯈ꯭ꯔꯦꯕꯥ
ꯍꯣ ꯑꯗꯨꯁꯨ ꯁꯤꯈ꯭ꯔꯕꯥ
ꯑꯥ ꯑꯩꯗꯣ ꯔꯤꯆꯔꯁ ꯍꯥꯞꯃꯟꯗꯕꯒꯤ
ꯅꯪ ꯑꯗꯨ ꯑꯦꯌꯥꯔꯇꯦꯜꯒꯤ ꯁꯤꯝꯗꯣ ꯀꯌꯥꯝ ꯀꯨꯏꯔꯒꯦꯕ ꯑꯦꯔ
ꯈꯔ ꯀꯨꯏꯈ꯭ꯔꯦꯕꯥ ꯑꯗꯨꯒꯤ ꯑꯩꯒꯤ ꯃꯤꯡꯗꯁꯨ ꯂꯥꯎꯗꯕꯅꯦꯕꯥ ꯑꯁꯤ ꯑꯦꯔꯇꯦꯜꯁꯦ ꯏꯄꯥꯒꯤ ꯁꯤꯝ ꯅꯦꯕꯥ ꯑꯩꯅ ꯀ꯭ꯂꯥꯁ ꯅꯥꯏꯟ ꯇꯦꯟ ꯑꯈꯣꯏ ꯑꯣꯟꯂꯥꯏꯟ ꯀ꯭ꯂꯥꯁ ꯇꯧꯋꯤꯅꯥ ꯑꯗꯨ ꯃꯇꯝꯗ ꯑꯩꯅ ꯁꯤꯁꯦ ꯒ꯭ꯔꯨꯞꯇ ꯑꯈꯣꯏ ꯁ꯭ꯀꯨꯜꯒꯤ ꯒ꯭ꯔꯨꯞꯇ ꯖꯣꯏꯟ ꯇꯧꯈ꯭ꯔꯕꯒꯤ ꯑꯩꯗꯣ ꯁꯤꯝꯗꯣ ꯑ ꯏꯁꯥꯒꯤꯗꯣ ꯂꯥꯛ ꯇꯧꯕ ꯆꯠꯇꯕꯤꯒꯤ ꯁꯤ ꯁꯤꯝꯁꯦ ꯑꯩꯒꯤ ꯂꯥꯏꯍꯧꯈ꯭ꯔꯦꯕꯥ
ꯑꯣ
ꯒꯤ ꯍꯧꯖꯤꯛꯁꯦ ꯑꯩꯅ ꯂꯤꯡꯗ ꯆꯪꯂꯒ ꯊꯥꯒꯠꯂꯁꯨ ꯎꯝ ꯇ꯭ꯔꯨ ꯀꯣꯂꯔꯗꯅꯥ ꯂꯧꯕ ꯅꯨꯄꯤꯁꯦ ꯑꯦꯜ ꯗꯦꯕꯤꯅ ꯊꯣꯛ ꯊꯣꯛ ꯑꯦꯕ ꯃꯤꯡꯗꯣ ꯑꯗꯨꯗꯒꯤ ꯍꯧꯖꯤꯛ ꯕꯦꯔꯥ ꯀꯥꯔꯒ ꯂꯩꯕ ꯑꯩ ꯑꯗꯨꯒꯤ ꯉꯁꯤ ꯆꯠꯇ꯭ꯔꯗꯤ ꯌꯥꯗ꯭ꯔꯦꯅ ꯍꯥꯏꯔꯛꯄ ꯑꯗꯨꯒꯤ ꯑꯁ ꯈꯪꯗꯦꯗ ꯕꯦꯔꯥ ꯌꯥꯝ ꯀꯥꯔꯒ ꯂꯥꯏꯔꯦ ꯅꯆꯦꯒꯤꯗꯤ ꯂꯣꯏꯔꯕ꯭ꯔꯣ ꯕꯦꯡꯒꯤꯗꯣ
ꯎꯝ ꯌꯥꯗꯦ ꯃꯥꯒꯤꯗꯣ ꯃꯃꯥꯈꯣꯏ ꯇꯧꯅꯉꯥꯏ ꯍꯥꯏꯈ꯭ꯔꯦ
ꯑꯣ ꯃꯥꯒꯤꯗꯣ ꯀꯔꯤ ꯄ꯭ꯔꯣꯕ꯭ꯂꯦꯝ ꯔꯣ
ꯎꯝ ꯃꯥꯒꯤꯗꯣ ꯃꯥꯏꯗꯣ ꯑꯞꯗꯦꯠ ꯇꯧꯗꯕꯒꯤꯀꯣ ꯑꯗꯨꯒꯤ
ꯑꯗꯨꯒꯤ ꯕ꯭ꯂꯣꯛ ꯆꯠꯄ꯭ꯔꯥ
ꯑꯥꯎ
ꯑꯠꯆꯥ ꯑꯩꯒꯤꯁꯨ ꯁꯨꯃꯥꯏꯅ ꯇꯧꯅꯦ ꯃꯥ ꯀꯔꯝꯕ ꯕꯦꯡꯔꯀꯣ
ꯑꯥ ꯕꯦꯡ ꯑꯣꯐ ꯕꯔꯣꯗꯥ
ꯑꯣ ꯑꯩꯒꯤꯁꯨ ꯀꯅꯔꯥ ꯕꯦꯡꯁꯦ ꯖꯤꯄꯦꯒꯨꯝꯕꯁꯨ ꯑ ꯑꯗꯨꯨꯝ ꯕ꯭ꯂꯣꯛ ꯆꯠꯂꯒ ꯂꯥꯏꯕꯅꯦꯕꯥ ꯑꯗꯨꯝ ꯁꯦꯝꯔꯁꯨ ꯀꯦ ꯋꯥꯏ ꯁꯤ ꯄ꯭ꯔꯣꯕ꯭ꯂꯦꯝꯅꯦꯅ ꯑꯗꯨꯝ ꯇꯧꯕꯅꯦ ꯃꯥꯗꯤ ꯖꯤꯄꯦꯒꯨꯝꯕꯁꯨ ꯄꯥꯏꯗꯦꯅ ꯀꯣ ꯎꯝ ꯑꯗꯨꯗꯤ ꯃꯥ ꯑꯃꯥ ꯖꯤꯄꯦ ꯅꯠꯇꯕ ꯀꯔꯤꯔꯥ ꯄꯥꯏꯕꯗꯨꯗꯤ ꯄꯥꯏꯕꯗꯤ ꯌꯥꯕ꯭ꯔꯥ
ꯌꯥ ꯑꯦ ꯖꯤꯄꯦꯗꯤ ꯄꯥꯏꯕ ꯌꯥꯗꯦ ꯑꯗꯨꯕꯨ ꯑꯥ ꯃꯥ ꯑ ꯐꯦꯝ ꯑꯦꯞ ꯍꯥꯏꯕ꯭ꯔ ꯐꯥꯝ ꯑꯦꯞ ꯍꯥꯏꯕ꯭ꯔ ꯑꯗꯨ
ꯑꯣ ꯑꯗꯨ ꯃꯥꯗꯣ ꯕꯦꯡꯒꯨꯝꯕꯗ ꯄꯩꯁꯥꯒꯨꯝꯕꯗꯤ ꯊꯥꯕ ꯌꯥꯕ꯭ꯔꯥ ꯕ꯭ꯂꯣꯛ ꯆꯠꯂꯁꯨ
ꯑꯣ ꯍꯣꯏ ꯌꯥ ꯃꯥꯜꯂꯦ
ꯑꯣ ꯃꯥꯒꯤꯗꯤ ꯕ꯭ꯂꯣꯛ ꯕ꯭ꯂꯣꯛ ꯅꯠꯇꯕ ꯃꯥꯜꯂꯦꯗꯥ ꯑꯗꯨꯗꯤ
ꯑꯩ ꯈꯪꯗꯦꯗꯥ
ꯑꯩꯒꯤꯗꯤ ꯕ꯭ꯂꯣꯛ ꯍꯥꯏꯔꯗꯤ ꯄꯦ ꯄꯩꯁꯥ ꯑꯦ ꯇꯦꯝ ꯗꯒꯤꯁꯨ ꯂꯧꯊꯣꯛꯄ ꯌꯥꯔꯔꯣꯏꯌꯦ ꯄ ꯃꯤꯅꯁꯨ ꯄꯩꯁꯥ ꯊꯥꯔꯛꯄ ꯌꯥꯔꯔꯣꯏ ꯄꯩꯁꯥꯁꯨ ꯍꯥꯞꯄ ꯌꯥꯔꯔꯣꯏꯕ ꯃꯥ ꯒꯗꯤ ꯀꯔꯤ ꯕꯦꯔꯥ ꯂꯥꯏꯕ꯭ꯔꯥ ꯈꯪꯗꯦꯗꯥ
ꯄ ꯌꯥꯗꯕ ꯑꯇꯣꯞꯄꯒꯤ ꯕꯦꯔꯥ ꯅꯠꯇꯕ ꯍꯥꯏꯗꯤ ꯑꯦ ꯃꯥꯏꯅ꯭ꯔ ꯑꯣꯏꯕꯒꯤꯀꯣ
ꯑꯧ
ꯕꯦꯡꯗꯣ ꯆꯍꯤ ꯑꯃꯒꯨꯝꯕ ꯄꯥꯏꯗ꯭ꯔꯦ
ꯑꯣ ꯃꯥꯗꯤ ꯀ꯭ꯔꯤ ꯇꯧꯔ ꯂꯩꯕ ꯑꯗꯨꯗꯤ
ꯎꯝ ꯃꯥꯏꯁꯦ ꯁꯨꯃꯥꯏ ꯇꯧꯕ ꯑꯥ ꯀ꯭ꯂꯥꯁ ꯃꯥꯏꯗꯣ ꯀ꯭ꯂꯥꯁ ꯑꯦꯠ ꯅꯥꯏꯟ ꯑꯗꯨꯋꯥꯏꯗ ꯍꯥꯡꯕ ꯃꯥꯜꯂꯦꯕ ꯕꯦꯡꯗꯣ ꯑꯗꯨꯒꯤ ꯀ꯭ꯂꯥꯁ ꯑꯦꯂꯚꯦꯟ ꯇꯨꯋꯦꯜ ꯒꯨꯝꯕꯗ ꯃꯥꯗꯣ ꯑ ꯑꯂꯕꯦꯟꯗ ꯇꯨꯋꯦꯐꯔ ꯈꯪꯗ꯭ꯔꯦ ꯑꯩ ꯑꯗꯨ ꯄꯥꯢ ꯔꯕ ꯃꯥꯜꯂꯦꯕ ꯆꯍꯤ ꯑꯃꯒꯨꯝꯕꯁꯦ ꯑꯗꯨ ꯑꯗꯨꯗ ꯑꯞꯗꯦꯠꯁꯨ ꯇꯧꯗ꯭ꯔꯕ ꯑꯗꯨꯏ
ꯑꯗꯨꯒ ꯃꯁꯥꯒꯤ ꯐꯣꯟ ꯅꯝꯕꯔꯁꯨ ꯃꯥ ꯍꯥꯞ ꯍꯥꯞꯇꯤ ꯍꯥꯞꯄ꯭ꯔꯀꯣ
ꯃꯁꯥꯒꯤ ꯐꯣꯟ ꯅꯝꯕ꯭ꯔ ꯍꯥꯞꯄ ꯃꯥꯜꯂꯦ ꯈꯪꯗꯦ ꯃꯃꯥꯒꯤ ꯈꯣꯏ ꯍꯥꯞꯄ꯭ꯔꯥ
ꯐꯣꯟ ꯅꯝꯕ꯭ꯔ ꯍꯥꯞꯄꯗꯤ ꯀꯔꯤꯒꯤ ꯍꯧꯖꯤꯛꯐꯥꯎ ꯖꯤꯄꯦ ꯄꯥꯏꯕ ꯌꯥꯗꯕ꯭ꯔꯀꯣ ꯃꯥꯒꯤꯁꯦ
ꯎꯝ ꯍꯣꯏ ꯑꯗꯨꯅꯦ ꯑꯩꯅ ꯈꯟꯕꯁꯦ
ꯀꯦꯋꯥꯏꯁꯤ ꯒꯨꯝꯕꯗꯤ ꯃꯥ ꯁꯦꯝꯕ꯭ꯔꯥꯀꯣ
ꯀꯦ ꯋꯥꯏꯁꯤ ꯍꯣꯏ ꯀꯦ ꯋꯥꯏꯁꯤꯗꯤ ꯁꯦꯝꯂꯝꯅꯤ ꯁꯦꯝꯕ ꯌꯥꯔꯝꯅꯤ
ꯑꯣ ꯑꯗꯨ ꯈꯣꯏ ꯀꯦꯋꯥꯢꯁꯤ ꯁꯤꯗꯣ ꯍꯦꯛ ꯁꯦꯝꯈ꯭ꯔꯗꯤ ꯑꯗꯨꯝ ꯖꯤꯄꯦ ꯐꯣꯟ ꯄꯦ ꯄꯦ ꯇꯤ ꯌꯝ ꯂꯣꯏꯅꯃꯛ ꯄꯥꯏꯕ ꯌꯥꯕꯅꯦꯕ ꯀꯦ ꯋꯥꯢ ꯃꯁꯤꯒꯤ ꯄ꯭ꯔꯣꯕ꯭ꯂꯦꯝꯗꯒꯤ ꯄꯥꯏꯕ ꯌꯥ ꯌꯥꯗ꯭ꯕꯅꯦꯕ ꯈꯪꯗ꯭ꯔꯦꯗ ꯅꯆꯦꯒꯤꯁꯦ ꯉꯁꯤꯗꯤ ꯀꯔꯤ ꯇꯧꯔꯒ ꯂꯩꯒꯦꯔꯣ
ꯈꯪꯗꯦ ꯊꯕꯛ ꯂꯣꯏꯅꯉꯥꯢ ꯍꯣꯠꯅꯕ ꯇꯥꯔꯦꯅ
ꯑꯩ ꯅꯣꯏꯒꯤ ꯋꯥꯔꯗꯦꯟ ꯑꯃꯗꯨ ꯑꯄꯤꯛꯄ ꯅꯨꯄꯤ ꯑꯃ ꯂꯩꯕꯗꯨ ꯃꯆꯥꯗꯣ ꯃꯕꯨꯛ ꯐꯠ ꯇꯕꯗꯨ ꯂꯣꯏꯔꯦꯀꯣ ꯑꯗꯨ ꯅꯨꯄꯤꯗꯣ ꯐꯥꯕ꯭ꯔꯥ ꯅꯣꯏꯗꯗꯤ
ꯀꯥꯏꯗꯩꯅꯣꯗꯥ
ꯑꯪ ꯑꯣ ꯌꯥꯝ ꯐꯠꯇꯦ ꯑꯩꯗꯣ ꯑꯁꯤ ꯁꯦꯝꯒꯤ ꯁꯦꯝꯅꯤꯡꯉꯥꯏ ꯆꯠ ꯀꯦꯅ ꯍꯥꯏꯕꯅꯦꯕ ꯑꯗꯨꯗꯒꯤ ꯃꯥꯗꯣ ꯍꯦꯠꯅꯤꯅ ꯀꯣ ꯑꯈꯣꯏ ꯀꯣꯂꯦꯖꯀꯤ ꯗꯤ ꯑꯗꯨ ꯑꯣꯏꯕꯩ ꯑꯈꯣꯏꯒꯤ ꯋꯥꯔꯗꯦꯟꯅ ꯃꯉꯣꯟꯗ ꯀꯣꯜ ꯇꯧꯔꯒ ꯀꯛꯊꯠꯂꯤꯅꯦ ꯋꯥꯁꯨ ꯐꯖꯅ ꯉꯥꯡꯗ꯭ꯔ ꯑꯣꯖꯥ ꯑꯩꯅ ꯑꯈꯣꯏꯒꯤ ꯀꯣꯔꯁꯇꯣ ꯑꯩꯁꯨ ꯆꯤꯟ ꯊꯤꯕꯅꯦꯕ ꯑꯩꯈꯣꯏꯒꯤ ꯀꯣꯔꯁꯇꯣ
ꯑꯥ ꯍꯧꯖꯤꯛ ꯁꯨꯇꯤꯑꯦꯅ ꯍꯥꯏꯕ ꯑꯗꯨ ꯗꯒꯤ ꯄꯨꯔꯛꯑꯣ ꯍꯥꯢꯌꯦ ꯁꯨꯇꯤ ꯂꯩꯔꯁꯨ ꯄ꯭ꯔꯤꯟꯁꯤꯄꯥꯜꯗꯒꯤ ꯆꯠꯂꯒ
ꯎꯝ ꯍꯣꯏ ꯍꯣꯏ ꯇꯧꯋꯦ ꯇꯧꯋꯦ ꯅꯍꯥꯟꯃꯨꯛ ꯑꯈꯣꯏꯅ ꯕꯦꯡ ꯆꯠꯀꯦ ꯍꯥꯏꯕꯗꯣ ꯇꯥꯕ꯭ꯔ ꯆꯤꯈꯪ
ꯍꯥ ꯍꯜꯂꯣ ꯇꯥꯕ꯭ꯔꯣ ꯍꯜꯂꯣ ꯇꯥꯕ꯭ꯔꫭ ꯇꯥꯏꯌꯦ ꯅꯪ ꯇꯥꯗꯕ꯭ꯔꯣ
ꯇꯥꯗꯤꯌꯦ ꯍꯜꯂꯣ ꯇꯥꯕ꯭ꯔꯣ
ꯍꯣꯏ ꯇꯥꯏꯌꯦ ꯅꯪ ꯇꯥꯗꯕ꯭ꯔꯣ
ꯑꯣ ꯇꯥꯔꯦ ꯇꯥꯔꯦ ꯇꯥꯔꯦ
ꯑꯁ ꯍꯣꯏ ꯇꯥꯏꯌꯦ ꯇꯥꯏꯌꯦ
ꯑꯣ
ꯑꯩ ꯅꯪꯕꯨ ꯎꯋꯦ ꯍꯣꯏ
ꯏꯁ ꯅꯪ ꯑꯩꯕꯨ ꯎꯋꯦ
ꯑꯩꯒꯤ ꯈꯨꯠ ꯎꯕ꯭ꯔ
ꯑꯧ ꯎꯋꯦ ꯎꯋꯦ ꯅꯍꯥꯟꯃꯨꯛꯇꯣ ꯑꯈꯣꯏꯗꯣ ꯑꯩꯈꯣꯏꯗꯣ ꯆꯠꯀꯦ ꯇꯧꯕꯅꯦꯕꯀꯣ ꯑ ꯀꯥꯟꯗ ꯃꯥꯅ ꯑꯁꯨꯃꯥꯏꯅ ꯍꯥꯏꯕ ꯅꯣꯏ ꯒꯤ ꯁꯨꯇꯤ ꯂꯩꯕ꯭ꯔ ꯍꯪꯕ ꯑꯩꯈꯣꯏꯅ ꯍꯣꯏ ꯁꯨꯇꯤ ꯂꯩꯌꯦ ꯍꯥꯏꯕ ꯑꯗꯨ ꯃꯥꯅ ꯁꯨꯇꯤ ꯂꯩꯔꯗꯤ ꯅꯣꯏ ꯅꯣꯇꯤꯁ ꯊꯣꯛꯄꯗꯣ ꯎꯞꯄꯤꯔꯛꯑꯣ ꯍꯥꯏ ꯑꯗꯨꯕꯨ ꯑꯩ ꯑꯩꯈꯣꯏ ꯀꯣꯂꯦꯁꯇꯤ ꯄꯥꯛ ꯅꯣꯇꯤꯁꯒꯨꯝꯕ ꯊꯣꯛꯇꯦꯗꯅ ꯁꯨꯇꯤꯒꯤ ꯅꯣꯇꯤꯁꯀꯨꯕ ꯑꯗꯨꯒꯤ ꯑꯩꯈꯣꯏꯅ ꯅꯣꯇꯤꯁꯇꯣ ꯊꯣꯛꯇꯦ ꯍꯥꯏꯕ ꯑꯗꯨꯒꯤ ꯃꯥꯅ ꯌꯥꯗꯦ ꯍꯥꯏꯕ ꯑꯗꯨ ꯅꯣꯇꯤꯁ ꯊꯣꯛꯇ꯭ꯔꯗꯤ ꯄ꯭ꯔꯤꯟꯁꯤꯄꯥꯜꯗ ꯀꯩꯅꯣ ꯇꯧ ꯍꯥꯏꯕ ꯑꯥ ꯑꯦꯄ꯭ꯂꯤꯀꯦꯁꯟ ꯏꯔꯒ ꯃꯥꯏ ꯁꯤꯛꯅꯦꯆꯔ ꯂꯧꯔꯒ ꯂꯥꯑꫭ ꯍꯥꯏꯕ ꯑꯗꯨ ꯁꯥꯎꯅꯤꯡꯃꯟꯗꯅ ꯑꯩꯈꯣꯏꯅ ꯆꯠꯇꯝ
ꯎꯝ ꯑꯗꯨ ꯑꯦꯄ꯭ꯂꯤꯀꯦꯁꯟꯗꯣ ꯀꯃꯥꯏꯅ ꯂꯧꯗꯣꯏꯅꯣ ꯅꯠꯇ꯭ꯔ ꯁꯨꯇꯤ ꯃ ꯇꯝꯗ ꯑꯩ ꯅꯣꯏꯒꯤꯀꯣ ꯋꯥꯔꯗꯦꯟꯗꯣ ꯐꯨꯅꯤꯡꯉꯦꯕ ꯌꯥꯝꯅ ꯐꯖꯅ
ꯎꯝ
ꯅꯨꯡꯁꯤꯗꯞꯅ ꯃꯥꯅ ꯍꯦꯠ ꯑꯣꯏꯕꯒꯤ ꯑꯁꯤꯗ ꯂꯩꯕ ꯋꯥꯔꯗꯦꯟꯁꯤꯡꯁꯦ ꯃꯉꯣꯟꯗꯒꯤ ꯑꯗꯨꯝ ꯑꯗꯨꯝ ꯄꯥꯁ ꯆꯠꯅꯤꯡꯉꯥꯏꯁꯨ ꯑꯎꯇꯤꯡꯒꯤ ꯑꯗꯨꯝ ꯍꯪꯉꯒ ꯂꯩꯌꯦꯕ ꯃꯥꯅ ꯑꯣꯗꯔ ꯍꯦꯛ ꯌꯥꯔꯦ ꯍꯥꯏꯕꯒꯨꯝꯕ ꯍꯩꯗ꯭ꯔꯗꯤꯀꯣ ꯌꯥꯗꯦꯕ ꯑꯗꯨꯅ ꯅꯪꯒꯤ ꯔꯨꯝꯃꯦꯠ ꯑꯅꯤ ꯂꯥꯛꯄꯗꯣ ꯀ꯭ꯂꯥꯁ ꯆꯠꯄ꯭ꯔꯣ
ꯆꯠꯇꯦ
ꯎꯝ ꯃꯣꯏ ꯀꯩꯗꯧꯉꯥꯏꯅ ꯀ꯭ꯂꯥꯁ ꯆꯠꯀꯦ ꯍꯥꯏꯕ꯭ꯔ ꯑꯗꯨ ꯑꯩꯉꯣꯟꯗ ꯗꯤ ꯉꯁꯤꯗꯣ ꯃꯣꯏꯅ ꯋꯥꯔꯗꯦꯟꯁꯤꯡꯅ ꯄ꯭ꯔꯤꯟꯁꯤꯄꯥꯜ ꯃꯅꯥꯛꯇ ꯆꯠꯂꯣꯅ ꯍꯥꯏꯕꯒꯤ ꯑꯩꯗꯣ ꯄ꯭ꯔꯤꯟꯁꯤꯄꯥꯜ ꯃꯅꯥꯛꯇ ꯆꯠꯂꯦꯕ ꯑꯗꯨꯒꯤ ꯈꯣꯟꯊꯤꯁꯨ ꯐꯖꯅ ꯆꯥꯔꯦ ꯑꯩꯗꯤ ꯑꯩꯉꯣꯟꯗ ꯍꯟꯗ꯭ꯔꯦꯠ ꯄꯥꯔꯁꯦꯟ ꯗꯤ ꯇꯦꯟ ꯆꯥꯔꯤꯅꯤꯍꯦ ꯑꯦꯇꯦꯟꯗꯦꯟꯁꯀꯤ ꯌꯥꯗ꯭ꯔꯦꯕ ꯑꯩ ꯌꯥꯝ ꯃꯊꯥ ꯁꯥꯏꯌꯦ ꯀꯩꯗꯧꯔꯤꯅꯣ ꯅꯪ ꯍꯧꯖꯤꯛ
ꯑꯥꯁ ꯃꯤꯒ ꯇꯦꯛꯁ ꯊꯥꯅꯔꯤ
ꯏꯁ ꯅꯪꯗꯤ ꯀꯗꯥꯏ ꯆꯠꯇꯣꯏꯅꯣ
ꯀꯗꯥꯏ ꯆꯠꯇꯣꯏꯅꯣꯕꯨ ꯀꯩꯅꯣ
ꯅꯆꯦ ꯈꯣꯏꯗꯤ ꯇꯨꯝꯔꯥ ꯂꯩꯔꯤꯕ꯭ꯔꯥ
ꯃꯥꯁꯨ ꯐꯃꯨꯡꯗ ꯂꯩ ꯍꯧꯋꯦ
ꯑꯣ ꯅꯪꯗꯤ ꯕ꯭ꯔꯥꯁꯁꯨ ꯇꯧꯗꯦ ꯍꯥꯏꯔꯒ ꯁꯨꯃꯥꯏꯅ ꯆꯠꯄ꯭ꯔꯣ
ꯆꯠꯂꯦ ꯀꯩꯅꯣ
ꯅꯨꯄꯤ ꯅꯦꯅ ꯁꯤ ꯅꯨꯄꯤꯁꯤꯀꯣ
ꯀꯗꯥꯏ ꯆꯠꯀꯦꯔꯣ ꯅꯪ ꯅꯣꯏꯒꯤ ꯀꯦꯝꯄꯁ ꯈꯛꯇ ꯑꯗꯨꯝ ꯆꯠꯇꯣꯏꯔꯣ
ꯎꯝ ꯂꯥꯛꯑꯣ ꯍꯥꯏꯔꯛꯑꯣ
ꯑꯩꯈꯣꯏꯒꯤ ꯔꯨꯝꯗꯤ ꯌꯥꯝꯅ ꯏꯪꯉꯦ ꯑꯁ ꯀꯔꯤꯁꯨ ꯂꯩꯇ꯭ꯔꯦꯅꯦ ꯑꯩꯈꯣꯏꯒꯤꯗ
ꯑꯣ
ꯑꯍꯥꯎꯕꯁꯨ
ꯀꯔꯤ ꯍꯦꯟꯖꯥꯡ ꯄꯤꯒꯦꯔꯥ ꯉꯁꯤ
ꯈꯪꯗꯦ ꯍꯋꯥꯏ
ꯎꯝ ꯑꯁ ꯍꯩ ꯉꯁꯤ ꯍꯌꯦꯡ ꯒꯨꯝꯗꯤ ꯕꯣꯜ ꯂꯩꯇ꯭ꯔꯦꯀꯣ ꯑꯃꯨꯛꯀ ꯅꯠꯇ꯭ꯔꯣ
ꯍꯥ
ꯍꯜꯂꯣ ꯉꯁꯤ ꯍꯌꯦꯡꯗꯤ ꯕꯣꯜ ꯂꯩꯥꯇ꯭ꯔꯦꯀꯣ ꯕꯣꯜ ꯕꯣꯜ
ꯑꯣ
ꯕꯣꯜ ꯂꯩꯇ꯭ꯔꯦꯀꯣ ꯕꯣꯜ ꯕꯣꯜ
ꯎꯝ ꯀꯩꯗꯥꯥꯎ ꯉꯥꯏꯗ ꯑꯃꯨꯛꯀ ꯂꯩꯒꯦꯔꯣ ꯉꯁꯤ ꯑꯁꯤ ꯎꯝ
ꯍꯌꯦꯡ
ꯀꯣꯏ ꯆꯠ ꯆꯠꯂꯒ ꯆꯠꯀꯅꯣ ꯑꯥ ꯀꯣꯏ ꯆꯠ ꯆꯠꯂꯒ ꯆꯠꯀꯅꯨꯕ ꯈꯔꯞ ꯕꯦꯔꯥ ꯀꯥꯏꯌꯦ ꯅꯪꯀꯣ
ꯑ
ꯇꯥꯕ꯭ꯔꯣ
ꯍꯣꯏ
ꯅꯃꯥꯏꯗꯣ ꯇꯥꯕ ꯆꯠꯂꯣ ꯅꯪ ꯆꯩ ꯆꯥꯅꯤ
ꯍ ꯍ
ꯃꯨꯛꯀꯥ ꯀꯈꯠꯈ꯭ꯔꯅꯤ ꯅꯪ
ꯀꯔꯣꯏ
ꯅꯣꯏꯒꯤ ꯋꯥꯔꯗꯦꯟꯗꯣ ꯂꯩꯕ꯭ꯔꯥ ꯑꯗ ꯍꯥ ꯇꯥꯕ꯭ꯔꯣ ꯅꯣꯏꯒꯤꯋꯥꯔꯗꯦꯟ ꯂꯩꯕ꯭ꯔꯣ ꯚꯥꯏꯑꯗꯥ ꯅꯣꯏꯒꯤ ꯋꯥꯔꯗꯦꯟ ꯂꯩꯕ꯭ꯔꯣ ꯑꯦ ꯑꯗꯨꯗꯤ ꯑꯩꯈꯣꯏꯒꯤ ꯋꯥꯔꯗꯦꯟ ꯑꯅꯤꯃꯛ ꯂꯥꯏꯕ꯭ꯔꯣ
ꯂꯩꯌꯦ ꯂꯩꯌꯦ
ꯍꯥ ꯑꯅꯤ ꯃꯥꯛꯗꯣ ꯂꯩꯕ꯭ꯔꯣ ꯍꯣꯏ ꯍꯣꯏ ꯍꯣꯏ ꯍꯣꯏ ꯍꯣꯏ ꯍꯣꯏ ꯍꯣꯏ ꯍꯣꯏ ꯍꯣꯏ ꯍꯣꯏ
ꯎꯝ